ꯍꯜꯂꯣ ꯍꯜꯂꯣ ꯍꯜꯂꯣ ꯇꯕꯤꯔꯤ
ꯋꯦꯜꯀꯝ ꯕꯦꯛ ꯇꯨ ꯃꯥꯏ ꯆꯦꯅꯦꯜ
ꯐꯥꯕꯒꯤ ꯋꯥꯔꯤꯁꯦ ꯍꯦꯛ ꯍꯧꯔꯛꯄꯗ ꯑꯗꯨꯝ ꯇꯠꯂꯦꯅꯦ
ꯁꯥ ꯔꯣꯏꯁꯦ ꯑꯗꯨꯗꯤ
ꯌꯥꯗꯕ ꯃꯥꯜꯂꯦ ꯁꯥꯎꯕ ꯃꯥꯜꯂꯦ
ꯑ ꯍꯝ ꯍꯨꯝ ꯁꯞꯄꯣꯔꯠ ꯇꯧꯕꯤꯗ꯭ꯔꯕꯥ ꯑꯩꯉꯣꯟꯗ
ꯈꯪꯗꯦꯗ ꯀꯅꯥ ꯁꯞꯄꯣꯔꯠ ꯇꯧꯗꯕ꯭ꯔꯥ ꯀꯅꯥꯅꯔ
ꯎꯍꯨꯝ ꯏꯕꯥꯅꯤ ꯐꯥꯅꯉꯥꯏꯒꯤꯗꯣ
ꯎꯝ
ꯑꯩꯉꯣꯟꯗ ꯁꯞꯄꯣꯔꯠ ꯇꯧꯗꯕ
ꯀꯅꯥꯅ ꯑꯁꯤꯅ
ꯎꯝ ꯁꯤꯅ ꯅꯨꯄꯥ ꯐꯥꯕ ꯌꯥꯗꯦ ꯍꯥꯏꯕ
ꯑꯣ ꯑꯝ ꯅꯨꯄꯤ ꯅꯨꯄꯥ ꯐꯥꯕꯁꯦ ꯌꯥꯗꯦꯕ ꯑꯗꯨꯒꯤꯅꯤꯅ ꯂꯣꯅ ꯌꯥꯗꯦꯕ ꯑꯥꯏꯟꯅ ꯌꯥꯗꯦꯕ
ꯑꯗꯨ ꯅꯠꯇ꯭ꯔꯗꯤ ꯑꯃꯨꯛꯀ ꯐꯪꯉꯣꯏꯗꯕ
ꯑꯩꯁ ꯍꯧꯖꯤꯛ ꯑꯃ ꯂꯥꯛꯏꯁꯤꯗꯤ ꯍꯧꯖꯤꯛ ꯑꯣꯐꯔ ꯑꯣꯐꯔ ꯑꯃ ꯂꯥꯛꯏ ꯁꯤꯗꯤ
ꯑꯣꯐꯔꯗꯣ ꯍꯧꯖꯤꯛ ꯐꯣꯟ ꯄꯥꯏꯗꯕꯒꯤ ꯑꯩꯉꯣꯟꯗ ꯚꯣꯏꯁꯇ ꯊꯥꯔꯑꯦ ꯀꯩꯅꯣ ꯃꯤꯅ ꯐꯣꯟ ꯇꯧꯔꯁꯨ ꯑꯃꯨꯛꯀ ꯄꯥꯏꯗꯦ ꯀꯔꯤ ꯇꯧꯔꯤꯅꯣ
ꯍꯦꯔꯣ ꯋꯥꯔꯤ ꯁꯥꯅꯔꯤ ꯍꯥꯏ ꯌꯥꯗ꯭ꯔꯣ ꯄꯪꯉꯦꯍꯦ
ꯑꯩꯅ ꯍꯧꯖꯤꯛ ꯚꯣꯏꯁꯇ ꯊꯥꯒ꯭ꯔꯕꯅꯦ ꯑꯩꯗꯣ ꯑꯁꯤꯗ ꯀꯟꯅ ꯋꯥꯔꯤ ꯆꯤꯛꯊꯔꯒ ꯂꯩꯕꯒꯤꯅꯦ ꯑꯩꯅ ꯉꯁꯥꯏ ꯍꯦꯔꯣ ꯑꯩꯅ ꯍꯥꯏꯕꯗꯣ ꯑꯗꯨꯅ ꯐꯣꯟ ꯇꯧꯔꯛꯄꯩꯅꯤ ꯑꯩꯅ ꯍꯥꯏꯕ
ꯑꯣ ꯀꯩ ꯍꯥꯏꯔꯦ ꯃꯥ
ꯑꯗꯨꯗꯤ ꯀꯣꯜ ꯑ ꯑꯃꯨꯛꯀꯗꯤ ꯊꯥꯔꯛꯇ꯭ꯔꯤ
ꯑꯃꯨꯛꯀ ꯇꯞꯂꯝꯗꯅꯀꯣ
ꯍꯝ
ꯑꯥ
ꯎꯝ
ꯑꯃꯨꯛꯀ ꯀꯥꯞꯂꯝꯗꯅꯀꯣ
ꯑꯩ ꯅꯨꯄꯥ ꯀꯥꯏꯅꯔꯗꯤ ꯅꯪ ꯀꯝꯄꯜꯁꯔꯤ ꯐꯥꯔꯗꯣꯏꯅꯤꯀꯣ ꯑꯩꯅ ꯅꯠꯇꯦ ꯑꯗꯨ ꯅꯨꯄꯥꯅ ꯑꯩꯉꯣꯟꯗ ꯑꯗꯨꯗꯤ ꯍꯣꯏ ꯅꯨꯡꯁꯤꯅꯍꯧꯔꯣ ꯍꯥꯏꯔꯗꯤ ꯑꯩ ꯅꯪ ꯐꯥꯔꯗꯣꯏꯅꯦꯕ ꯀꯝꯄꯜꯁꯔꯤ
ꯒ꯭ꯌꯥꯟ ꯇꯥꯗꯦꯗ
ꯀꯔꯤꯅꯣ ꯒꯤꯌꯥꯟ ꯇꯥꯗꯦꯗꯤ
ꯀꯔꯤ ꯅꯣ ꯒ꯭ꯌꯥꯟ ꯇꯥꯗꯦ
ꯑꯗꯨꯒꯤ ꯅꯨꯄꯥꯗꯨꯅꯅꯦ
ꯑꯣ
ꯑꯩꯅ ꯍꯧꯖꯤꯛ ꯍꯥꯏꯈ꯭ꯔꯦꯗꯅ ꯑꯩ ꯑꯩꯒ ꯅꯨꯡꯁꯤꯅꯕ ꯅꯨꯄꯥꯒ ꯋꯥꯔꯤꯔꯤ ꯁꯥꯟꯅꯕꯩꯅꯦꯅ ꯁꯥꯁꯨ ꯁꯥꯗꯕꯤꯗ ꯑꯗꯨ ꯑꯦ ꯑꯣ ꯁꯅꯥ ꯍꯧꯔꯣ ꯑꯗꯨꯗꯤ ꯐꯖꯅ ꯅꯨꯡꯁꯤꯅꯧ ꯍꯥꯏꯔꯗꯤ ꯅꯪꯁꯦ ꯀꯝꯄꯜꯁꯔꯤ ꯑꯩꯅ ꯐꯥꯔꯗꯣꯏ ꯅꯤ ꯍꯥꯏꯕ
ꯑꯥꯕ ꯐꯥꯕꯤꯔꯣ ꯐꯥꯕꯤꯔꯣ ꯐꯕꯤꯔꯣ ꯐꯕꯤꯔꯣ ꯍꯌꯦꯡ ꯍꯌꯦꯡ ꯍꯦꯛ ꯐꯥꯕꯤꯔꯣ ꯑꯩꯅ ꯑꯣꯐꯔꯁꯦ ꯍꯌꯦꯡ ꯑꯣꯐꯔꯁꯦ ꯍꯌꯦꯡ ꯊꯥꯗꯣꯛ ꯑꯦ
ꯑꯣꯐꯔ ꯑꯅꯤ ꯂꯩꯔꯤꯅꯦꯀꯣ ꯑꯩꯉꯣꯟꯗ
ꯎꯝ ꯆꯨꯁꯇ ꯀꯔꯦꯛ ꯑꯟꯁꯔ
ꯅꯠꯇꯦ ꯅꯠꯇꯦ ꯆꯨꯁꯗ ꯀꯔꯦꯛ ꯑꯟꯁꯔ ꯍꯥꯏꯔꯣꯏꯗꯕꯅꯦ ꯍꯧꯖꯤꯛꯀꯤ ꯑꯅꯤꯗꯣ ꯑꯅꯤꯃꯛ ꯂꯥꯛ ꯍꯟꯈ꯭ꯔꯦꯗꯅ ꯑꯩꯉꯣꯟꯗ ꯄꯨꯅꯤꯡꯕ ꯑꯃ ꯑꯗꯨꯝ ꯄꯨꯈ꯭ꯔꯣ
ꯑꯥ
ꯑꯥ
ꯀꯔꯤ ꯀꯅꯥ ꯄꯨꯅꯤꯕ
ꯑꯦ ꯃꯤ ꯑꯅꯤ ꯂꯦꯞꯍꯟꯈ꯭ꯔꯅꯤ ꯑꯗꯨꯒ ꯑꯅꯤꯗꯣ ꯑꯩꯉꯣꯟꯗ ꯄꯨꯅꯤꯡꯕ ꯑꯃ ꯄꯨꯈ꯭ꯔꯣ ꯆꯠꯈ꯭ꯔꯁꯤ ꯍꯥꯏꯔꯒ ꯑꯃꯒꯤ ꯌꯥꯕ ꯃꯤ ꯑꯃꯒꯤ ꯃꯇꯨꯡ ꯑꯗꯨꯝ ꯏꯟꯈ꯭ꯔꯅꯤ
ꯩ ꯅ ꯅꯪꯅ ꯏꯟꯗꯣꯏꯕ
ꯑꯩꯅ ꯏꯟꯗꯅ ꯀꯅꯥꯅ ꯏꯟꯗꯣꯏꯅꯣ
ꯅꯪꯅ ꯐꯅꯤ ꯍꯥꯏꯗꯨꯗꯤ
ꯐꯥꯔꯔꯣꯏ ꯑꯗꯨꯃꯥꯏꯅ ꯑꯣꯏꯅ ꯇꯧꯈ꯭ꯔꯅꯤ ꯍꯌꯦꯡ ꯍꯌꯦꯡ ꯈꯠ ꯈꯟꯅꯕ ꯀꯥꯟꯗ ꯅꯪꯅ ꯐꯥꯕꯅꯤ ꯍꯥꯏꯔꯛꯀꯅꯤ
ꯕꯦꯔꯅꯤ ꯑꯗꯨꯗꯤ ꯑꯣꯐꯥꯔ ꯑꯃ ꯊꯤꯡꯖꯤꯜꯂꯒꯦ ꯑꯣꯐꯔ ꯂꯣꯏꯈꯔꯦ ꯃꯇꯝ
ꯑ ꯍ
ꯍꯍꯦ ꯑꯥ ꯃꯃꯜ ꯈꯔ ꯀꯥꯟꯍꯟꯒꯗꯧꯕꯅꯦꯕ ꯅꯪꯅ ꯑꯩꯉꯣꯟꯗ ꯎ ꯀꯩꯅꯣ ꯇꯧꯗ꯭ꯔꯁꯨ ꯍꯌꯦꯡ ꯑꯩꯅ ꯈꯟꯅꯔꯀꯥꯟꯗ ꯑꯩ ꯍꯧꯖꯤꯛ ꯅꯨꯄꯥ ꯑꯃꯗ ꯂꯩꯍꯧꯒꯦ ꯍꯥꯏꯔꯒ ꯅꯪꯅ ꯐꯥꯔꯒ ꯆꯠꯄ ꯅꯠꯇ ꯭ꯔꯥ ꯍꯝ
ꯀꯔꯤ ꯅꯨꯃꯤꯠ ꯀꯌꯥ
ꯅꯨꯃꯤꯠ ꯍꯨꯝꯅꯤ ꯁꯨꯔꯦ
ꯍꯥꯥ
ꯅꯨꯃꯤꯠ ꯊ꯭ꯔꯤꯗꯦꯁ ꯁꯨꯔꯦ
ꯑꯣ ꯍꯞꯇꯥ ꯑꯃꯗꯤ ꯂꯩꯈꯤꯅꯤꯅꯗꯤ
ꯎꯝ ꯍꯞꯇꯥ ꯑꯃ ꯂꯩꯈꯤꯅꯤ ꯍꯞꯇꯥ ꯑꯃꯔ ꯀꯌꯥꯔꯥ ꯈꯪꯗ꯭ꯔꯤ ꯅꯣꯡꯗꯝ ꯅꯥꯏꯗ꯭ꯔꯤ
ꯅꯪꯒꯤ ꯁ꯭ꯀꯨꯜꯒꯤꯗꯤ ꯍꯥꯏꯕꯤꯈ꯭ꯔꯦ ꯅꯨꯃꯤꯠ ꯀꯌꯥꯒꯤ ꯂꯤꯐ ꯂꯧꯔꯅꯤ
ꯑꯗꯨ ꯑꯩꯅ ꯑꯦꯛꯖꯦꯛ ꯂꯤꯐꯇꯤ ꯀꯩꯅꯣ ꯇꯧꯗ꯭ꯔꯤ
ꯐꯖꯅ ꯍꯥꯏꯕꯤꯗꯤ ꯑꯃꯨꯛꯒ ꯋꯥ ꯌꯥꯝꯅꯤꯀꯣ
ꯌꯥꯝꯃꯣꯏꯗ
ꯅꯣꯏ ꯀꯔꯤ ꯋꯥꯠꯇ ꯂꯩꯕ꯭ꯔꯣ ꯍꯧꯖꯤꯛꯁꯦ
ꯑꯈꯣꯏꯗꯣ ꯑꯥꯏ ꯁꯤ ꯌꯨꯗ
ꯑꯁ ꯕꯦꯔꯥꯅꯤꯍꯦ ꯑꯥꯏ ꯁꯤ ꯌꯨꯒꯤ ꯃꯈꯣꯟꯗꯣ ꯇꯤ ꯇꯣ ꯇꯤ ꯇꯣ ꯇꯧꯕꯗꯣ ꯑꯁ ꯈ꯭ꯋꯥꯏꯗꯩ ꯍꯩꯅꯗꯕꯅꯤ
ꯑꯩ ꯍꯧꯖꯤꯛ ꯃꯅꯨꯡꯗ ꯂꯩꯌꯦ
ꯑꯥꯏ ꯁꯤ ꯌꯨꯒꯤ
ꯎꯝ
ꯑꯣ ꯍꯣꯁꯄꯤꯇꯥꯜ ꯂꯩꯅꯤꯡꯗꯕꯗꯤ ꯋꯥꯁꯔꯨꯝ ꯆꯠꯄꯒ ꯏꯔꯨꯖꯕꯗꯣ ꯑꯗꯨꯗꯨꯅꯦ ꯑꯩ ꯈ꯭ꯋꯥꯏ ꯇꯟꯕꯗꯤ
ꯃꯥꯅ ꯄꯤ
ꯇꯥꯕ꯭ꯔꯣ
ꯂꯣꯏꯈ꯭ꯔꯦ ꯂꯣꯏꯈ꯭ꯔꯦ ꯀꯣꯏꯕ ꯑꯁ ꯀꯣꯏꯕ ꯆꯟꯅꯤꯡꯉꯦ ꯅꯣꯏ ꯂꯣꯛꯇꯥꯛꯇ
ꯂꯥꯛꯑꯣꯅꯦ ꯆꯠꯁꯤ ꯏꯕꯥꯅꯤ
ꯅꯍꯥꯟ ꯅꯍꯥꯟ ꯂꯥꯛꯄꯅꯦ
ꯑꯣ
ꯑꯗꯨꯀꯥꯟꯗꯗꯤ ꯏꯕꯥꯅꯤ ꯄꯥꯎ ꯐꯥꯎ ꯅꯗ꯭ꯔꯤꯕꯣ
ꯕꯦꯔꯅꯤꯅꯦ ꯄꯥꯃꯨꯏꯀꯣ ꯃꯇꯝꯗꯣ
ꯏꯁ
ꯍꯦ ꯍꯦ ꯍꯦ ꯍꯦ
ꯌꯥꯝ ꯅꯪꯒꯤ
ꯅꯠꯇ꯭ꯔꯣ
ꯎꯝ ꯃꯥꯟꯅꯦ ꯀꯔꯤꯒꯤ ꯃꯁꯥ ꯂꯩꯕ꯭ꯔꯥ ꯃꯁꯥ ꯂꯩꯕ꯭ꯔꯥ ꯀꯩꯅꯣ ꯇꯧꯋꯦ ꯑꯥ ꯅꯍꯥꯟꯗꯣ
ꯑꯝ
ꯅꯍꯥꯟ ꯑꯗꯨꯀꯥꯟꯗꯁꯨ ꯂꯥꯛꯂꯗꯤ ꯌꯥꯔꯣꯏꯗ ꯎꯟꯅꯕꯁꯨ ꯀꯩꯅꯣ ꯇꯧꯕꯒꯤꯅꯦ ꯑꯥ ꯃꯤ ꯑꯃꯒ ꯂꯥꯛꯄ
ꯍꯦꯔꯣꯅꯦꯕ ꯍꯦꯔꯣꯒ ꯍꯦꯔꯣꯒ
ꯃꯇꯝ ꯑꯃꯒꯤ ꯑꯗꯣ ꯑꯗꯨꯝ ꯇꯟꯕꯒꯤ ꯑꯩ ꯇꯣꯛꯈ꯭ꯔꯦ
ꯆꯣꯊꯦꯔꯣ
ꯎ ꯎꯝ
ꯃꯩꯇꯩ
ꯎꯝ
ꯀꯨꯏꯅ ꯈꯪꯅꯕ꯭ꯔꯣ
ꯎꯝꯝ ꯑꯩꯗꯤ ꯀꯨꯏ ꯀꯨꯏꯅ ꯈꯪꯅꯗꯦꯗ ꯀꯨꯏ ꯀꯨꯏꯅ ꯈꯪꯅꯗꯦꯕ
ꯑꯝ
ꯌꯥ ꯀꯌꯥꯗꯤ ꯁꯨꯔꯦ
ꯀꯩꯅꯣ ꯀꯌꯥꯗꯤ ꯁꯨꯔꯦꯗꯤ
ꯈꯪꯅꯕꯖꯦ
ꯑꯁ ꯑꯗꯨꯕꯨ ꯀꯃꯥꯏ ꯃꯁꯤꯡ ꯊꯤꯔ ꯂꯩꯒꯦꯔꯥ ꯑꯗꯨꯝ ꯈꯪꯅꯗꯤ ꯑꯗꯨꯝ ꯈꯪꯅꯗꯤ ꯈꯪꯅꯩ ꯑꯗꯨꯕꯨ ꯀꯨꯏꯗꯕ
ꯀꯥꯌꯃꯨꯛ ꯁꯨꯔꯝꯃꯅꯤ
ꯍꯦꯛꯇ ꯇꯟꯕ
ꯃꯔꯤ ꯃꯔꯤ ꯃꯉꯥꯗꯤ ꯁꯨꯔꯝꯃꯅꯤ
ꯀꯗꯥꯏꯗꯒꯤ ꯃꯔꯤ ꯃꯉꯥꯅꯣ ꯍꯦꯜꯂꯦ
ꯑꯁ ꯑꯩꯁꯨ ꯑꯩꯁꯨ ꯌꯥꯎꯅꯤꯡꯉꯤꯗꯥ ꯑꯗꯨ ꯃꯔꯛꯇ ꯑꯦ
ꯌꯥꯏꯅ
ꯅꯪꯅ ꯌꯥꯗꯕꯩ ꯋꯥꯅꯤꯅ
ꯌꯥꯏꯌꯦ ꯌꯥꯏꯌꯦ
ꯑꯁ ꯑꯁ
ꯅꯪꯗꯤ
ꯀꯔꯤꯔꯣ
ꯑꯩꯅ ꯉꯁꯥꯏ ꯍꯥꯏꯕꯗꯣ ꯅꯠꯇꯦ ꯐꯥꯅꯤ ꯍꯥꯏ ꯑꯗꯨꯗꯣ
ꯀꯔꯤ ꯀꯔꯤ ꯇꯧꯔꯦ
ꯐꯥꯅꯤ ꯍꯥꯏꯕꯗꯣ ꯎꯝ ꯑꯗꯨ ꯈꯪꯉꯨ
ꯑꯦ ꯑꯦ ꯐꯥꯕꯤꯔꯣ ꯐꯥꯕꯤꯔꯣ ꯍꯌꯦꯡ ꯑꯣꯐꯔ ꯊꯥꯗꯣꯛꯑꯦ
ꯍꯌꯦꯡꯗꯤ ꯅꯪꯉꯣꯏꯌꯦ ꯗꯥꯛꯇꯔ ꯈꯧꯟꯗ ꯂꯩꯌꯦ
ꯂꯥꯛꯈ꯭ꯔꯣꯗꯅꯥ ꯗꯥꯏꯃꯟ ꯗꯥꯏꯃꯟ ꯃꯥꯡꯅꯤꯀꯣ ꯑꯦꯁ
ꯗꯥꯏꯃꯟꯗꯣ ꯎꯝ ꯀꯨꯏꯅ ꯂꯩꯔꯒ ꯂꯧꯒꯦ
ꯑꯁ
ꯎꯝ
ꯃꯤꯅ ꯍꯥꯟꯍꯧꯅ ꯂꯧꯅꯤꯀꯣ
ꯃꯥꯥꯡꯑꯒꯅ ꯃꯥꯥꯡꯒ꯭ꯔꯦꯗꯅꯥ
ꯅꯣꯏ ꯑꯩ ꯋꯥꯔꯠꯇꯨ ꯃꯈꯣꯟ ꯄꯥꯛꯇꯗꯦꯅꯦ
ꯑꯥ ꯃ ꯀꯩꯅꯣ ꯇꯧꯋꯦ
ꯀꯩꯅꯣꯒꯤ ꯃꯦꯆꯤꯟ ꯃꯈꯣꯟꯗꯣ ꯇꯤꯇꯣ ꯇꯤꯇꯣ ꯍꯥꯏꯕꯗꯣ
ꯍꯣꯏ ꯄꯥꯛ ꯐꯣꯡꯗꯦ ꯑꯈꯣꯏꯒꯤꯗꯤ ꯃꯤ ꯌꯥꯝꯗꯦ ꯃꯤ ꯌꯥꯝꯗꯦꯗꯤ ꯔꯨꯝꯗꯣ ꯂꯥꯞꯅ ꯂꯥꯞꯅ ꯂꯩꯅꯩꯕ
ꯃꯤ ꯀꯌꯥꯗꯤ ꯂꯩꯍꯟꯕ꯭ꯔꯣ ꯔꯨꯝꯗ
ꯃꯤ ꯃꯔꯤ
ꯑꯁ ꯌꯥꯝꯃꯦꯅꯦ ꯑꯗꯨꯗꯤ
ꯎꯝ ꯗꯨꯝ ꯑꯥ ꯇꯨꯠꯇꯣ ꯃꯤ ꯑꯅꯤ ꯑꯅꯤ ꯆꯪꯂꯒ ꯄꯥꯏꯗ꯭ꯔꯗꯤ ꯌꯥꯗꯕ ꯅꯣꯁ ꯐꯤꯗꯤꯡ ꯇꯧꯕꯅꯤꯅ ꯑꯗꯨꯒ ꯌꯨꯔꯤꯟꯒꯤꯁꯨ ꯍꯥꯞꯄꯅꯤꯅꯀꯣ
ꯎꯝ
ꯀꯩꯅꯣ ꯇꯧꯈ꯭ꯔꯗꯧꯕ ꯃꯈꯨꯠ ꯇꯣ ꯄꯥꯏꯗꯔꯗꯤ ꯃꯅꯥꯇꯣꯟꯗꯣ ꯍꯦꯛꯇ ꯁꯠꯀꯦ ꯇꯧꯕꯧ ꯑꯗꯨ ꯏ ꯊꯣꯀꯅꯤꯗꯅ ꯑꯗꯨꯒꯤ ꯇꯨꯝꯗꯕꯤꯗ ꯎꯏ ꯎꯏꯔꯒ ꯑꯗꯨꯝ ꯂꯩꯕꯅꯦ
ꯋꯥ ꯈꯜꯂꯒ ꯇꯜꯂꯦ ꯑꯩꯁꯨ ꯑꯩꯁꯨ ꯍꯞꯇꯥ ꯑꯃ ꯍꯦꯜꯂꯦ ꯂꯩꯕ ꯍꯣꯁꯄꯤꯇꯥꯜꯗ
ꯎꯝ
ꯊꯥ ꯑꯃ ꯐꯥꯅꯉꯥꯏ ꯇꯧꯋꯤꯗ
ꯎꯝ ꯑꯩ ꯊ꯭ꯔꯤ ꯗꯦꯁ ꯀꯇꯁꯨ ꯎꯝ ꯎꯝ ꯏꯁ ꯔꯤꯝꯁꯀ ꯖꯦꯅꯤꯝꯁꯇꯗꯤ ꯗꯣꯛꯇꯔꯒ ꯅꯔꯁ ꯅꯨꯄꯤ ꯐꯖ ꯐꯖꯕ ꯂꯩꯕꯅꯦ ꯎꯝ ꯂꯩꯌꯦꯀꯣ
ꯑꯩꯒꯤ ꯅꯝꯕꯔ ꯄꯤꯌꯣ ꯍꯥꯏꯕꯅꯤ ꯃꯣꯏꯅ
ꯎꯝ ꯑꯥ ꯎꯝ
ꯑꯩꯅ ꯇꯟꯕꯀꯣ